ꯑꯣ
ꯇꯥꯏꯌꯦ
ꯑꯁ ꯃꯊꯥ ꯌꯥꯝ ꯁꯥꯕꯅꯦ ꯑꯩ ꯍꯧꯖꯤꯛ ꯇꯥꯔꯣꯏꯗ꯭ꯔꯥ ꯍꯥꯏꯅ
ꯇꯥꯏ ꯇꯥꯏ
ꯌꯧꯕ꯭ꯔꯣ
ꯐꯤ ꯁꯥꯔꯝꯕꯅꯦ ꯁꯅꯥꯃꯨꯛ ꯀꯤꯒꯦ ꯇꯧꯔꯤꯌꯦ
ꯉꯁꯥꯏ ꯅꯪꯅ ꯃꯦꯁꯦꯁ ꯊꯥꯕꯗ ꯑꯩ ꯇꯨꯝ ꯍꯧꯒꯠꯇ꯭ꯔꯤ
ꯎ ꯌꯥꯍꯧꯊꯦꯡ
ꯍꯧꯒꯠꯄꯗꯤ ꯁꯨꯡꯉꯝ ꯉꯝꯗꯦ ꯑꯩ ꯅꯨꯡꯗꯥꯡ ꯊꯦꯡꯅ ꯂꯩꯕꯗꯤ ꯉꯝꯕ ꯑꯗꯨꯗꯤ ꯉꯝꯗꯕꯒꯤ ꯍꯧꯒꯠꯇꯕ ꯑꯗꯨ ꯃꯦꯁꯦꯁꯇꯤ ꯎꯏꯌꯦꯕ ꯍꯟꯗꯔꯣꯏꯅ ꯍꯪꯗꯕ ꯏꯁꯥ ꯃꯣꯗꯃꯟꯕꯒꯤ
ꯎꯝ ꯍꯧꯖꯤꯛꯇ ꯍꯧꯒꯠꯇ ꯉꯥꯏꯔꯤꯕꯣ
ꯍꯧꯒꯠꯈ꯭ꯔꯦꯗ ꯉꯥꯏꯍꯥꯛ ꯏꯃꯥꯟꯅꯕꯤ ꯉꯥꯍꯥꯛ ꯃꯊꯛꯇ ꯋꯥꯔꯤ ꯁꯥꯟꯅꯔꯝꯕꯩ ꯊꯣꯛꯏ
ꯑꯣ ꯅꯣꯡ ꯇꯥꯕ꯭ꯔꯣ
ꯇꯥꯗꯦꯗꯥ ꯅꯨꯡꯁꯥꯒ ꯌꯥꯝ ꯁꯥꯏꯗ ꯏꯃꯥꯟꯅꯕꯤ
ꯈꯣꯏ ꯁꯤꯗ ꯇꯥꯏꯌꯦ
ꯅꯣꯏ ꯑꯗꯨꯝ ꯅꯨꯡꯉꯥꯏꯔꯒ ꯂꯩꯔꯕꯅꯦ
ꯀꯥꯏꯗꯒꯤꯅꯣ ꯅꯨꯡꯉꯥꯏꯇꯦ
ꯅꯨꯡꯉꯥꯏ ꯅꯨꯡꯉꯥꯏ ꯁꯤꯗꯤ ꯂꯣꯏꯔꯦ
ꯀꯥꯏꯗꯒꯤ ꯋꯥ
ꯅꯪꯒꯤ ꯅꯃꯥꯟꯅꯕꯤ ꯑꯃ ꯀꯩꯅꯣ ꯕꯖꯥꯔ ꯃꯅꯥꯛꯇꯩꯗꯣ ꯋꯥꯔꯤ ꯁꯥꯟꯅꯕ꯭ꯔꯣ꯫
ꯑ
ꯎꯝ ꯉꯁꯤꯒꯤ ꯁꯥꯟꯅꯈ꯭ꯔꯕꯣ ꯕꯖꯥꯔ ꯃꯅꯥꯛꯇꯒꯤ ꯅꯃꯥꯟꯅꯕꯤꯗꯣ ꯋꯥꯔꯤ ꯁꯥꯟꯅꯈ꯭ꯔꯕꯣ ꯍꯥꯏꯕ ꯉꯁꯤꯒꯤ
ꯁꯥꯟꯅꯗꯦꯕꯣ ꯃꯥ ꯃꯁꯤ ꯃꯁꯤ ꯀꯥꯏ ꯆꯠꯂꯝꯗꯣꯏꯔꯥ ꯃꯥꯁꯨ ꯍꯣꯔꯦꯟ ꯑꯩꯅꯕꯤ ꯇꯧꯔꯛꯑꯣ ꯍꯥꯏꯗꯣꯏꯅꯦꯕ ꯑꯩꯁꯨ ꯃꯥꯕꯨ ꯅꯪꯉꯣꯟꯗ ꯇꯧꯕꯁꯤ ꯈꯔ ꯑꯩꯉꯣꯟꯗ ꯄ꯭ꯔꯣꯕ꯭ꯂꯦꯝ ꯂꯩꯌꯦꯕꯀꯣ
ꯍꯥꯏꯗꯤ
ꯆꯥꯍꯟꯗꯕ ꯇꯧꯋꯦꯕ ꯑꯗꯨ ꯑꯩ ꯇꯥꯛꯁꯦ ꯌꯥꯝ ꯍꯥꯡꯉꯦꯕ
ꯍꯥꯡꯒꯟꯗꯕ ꯍꯥꯏꯗꯤ ꯀꯩꯅꯣ
ꯇꯥꯒꯟꯗꯕ ꯇꯥꯒꯟꯗꯕ ꯀꯩꯗꯧꯕ꯭ꯔꯥ ꯈꯪꯉꯦꯕ ꯃꯥꯡꯒꯤ ꯅꯦꯠꯁꯨ ꯌꯥꯔꯤꯅꯦꯕ ꯑꯗꯨꯒ
ꯃꯉꯣꯟꯗ ꯇꯧꯕꯗꯣ ꯍꯥꯏꯔꯣ ꯀꯩꯅꯣ
ꯅꯪꯉꯣꯟꯗ ꯇꯧꯕꯗ ꯑꯩꯗꯤ ꯈꯔ ꯕꯦꯔꯥ ꯀꯥꯕ ꯌꯥꯎꯕ
ꯑꯣ ꯉꯔꯥꯡꯒꯤꯗꯣ ꯃꯉꯣꯟꯗꯧꯔꯣꯑꯣ
ꯃꯉꯣꯟꯗ ꯅꯠꯇꯦ ꯃꯉꯣꯟꯗ ꯅꯠꯇꯦ ꯃꯉꯣꯟꯗ ꯍꯥꯟꯅ ꯇꯧꯋꯦꯕꯀꯣ ꯃꯉꯣꯟꯗ ꯌꯥꯔꯛꯇꯕꯗꯤ ꯏꯃꯥꯟꯅꯕꯤꯗ ꯁꯤꯜꯂ ꯂꯧꯕ ꯑꯗꯨꯗ ꯌꯥꯔꯛꯇꯕ
ꯎꯝ
ꯃꯥꯒꯤꯅ ꯅꯠꯇꯗ ꯑꯗꯣ ꯈꯪꯗꯦ ꯀꯩꯒꯤꯔꯥ ꯈꯪꯗꯦꯕ
ꯈꯪꯗꯦ
ꯎꯝ
ꯃꯥꯅ ꯇꯧꯔꯛꯄꯗꯤ ꯌꯥꯕ꯭ꯔꯣ
ꯍꯣꯏ ꯌꯥꯏꯦ ꯃꯥꯅ ꯇꯧꯔꯛꯄꯗꯤ ꯌꯥꯏꯦ ꯑꯗꯨꯒꯤ ꯃꯥꯒꯤꯁꯨ ꯌꯥꯝ ꯋꯥꯗꯦꯕꯅꯦꯕꯀꯣ ꯀꯨꯟ
ꯀꯜ
ꯂꯝꯃꯤ ꯄꯨꯡ ꯇꯔꯦꯠꯃꯨꯛ ꯂꯣꯏꯕ ꯐꯥꯎꯗꯨ ꯇꯧꯔꯁꯦ ꯍꯥꯏꯕ
ꯌꯥꯝꯅ ꯇꯧꯅꯗꯕ꯭ꯔꯣꯃ
ꯑꯗꯨꯗꯤ ꯃꯥꯗꯤ ꯌꯥꯝ ꯋꯥꯠꯂꯤꯅ
ꯋꯥꯠꯂꯤ ꯃꯥ ꯅꯪ ꯐꯥꯎ ꯇꯧꯖꯔꯁꯨꯅꯦ ꯍꯥꯏꯅꯤꯗꯪ
ꯑꯩ
ꯀꯕꯣ
ꯀꯩ ꯍꯥꯏꯅꯣ
ꯑꯅꯪꯕ ꯐꯥꯎ ꯇꯧꯖꯔꯁꯤꯅꯤ ꯍꯥꯏꯕ
ꯑꯣ
ꯃꯥꯁꯨ ꯑꯗꯨꯃꯥꯏꯅ ꯍꯥꯏꯈ꯭ꯔꯕꯅꯦꯕ ꯑꯗꯨꯗꯤ ꯍꯣꯔꯦꯟꯗꯤ ꯑꯩ ꯇꯧꯔꯛꯑꯣ ꯇꯧꯔꯛꯑꯣꯅꯦ ꯍꯥꯏꯕ
ꯑꯣ ꯀꯩꯗꯧꯔꯤꯅꯣ ꯍꯧꯖꯤꯛ
ꯑꯗꯂꯦ
ꯑꯇꯩꯗꯤ ꯋꯥꯔꯤ ꯁꯥꯗꯕ꯭ꯔ ꯅꯃꯥꯟꯅꯕꯤ
ꯁꯅꯥꯗꯦ ꯃꯣꯏ ꯍꯧꯖꯤꯀꯥꯟ ꯑꯁꯤꯒꯤꯒꯤꯁꯤꯔꯣ
ꯎꯝ
ꯄꯠ ꯂꯩꯗ꯭ꯔꯦꯗ ꯃꯤ
ꯇꯪꯅꯔꯕ
ꯁꯥꯔꯦ ꯀꯥꯏꯗ ꯁꯥꯕꯩ ꯋꯥꯅꯦ ꯑꯩꯈꯣꯏ ꯁꯥꯏꯗ ꯁꯥꯗꯤꯌꯦ
ꯌꯥꯝ ꯅꯨꯡꯉꯥꯏꯗ
ꯁ ꯈꯪꯗꯦꯗ ꯑꯩꯗꯤ ꯏꯪꯉꯦ ꯍꯧꯖꯤꯛꯇꯣ ꯅꯣꯡ ꯇꯥꯕꯒꯤ ꯅꯨꯡꯁꯥ ꯁꯥꯕꯅ ꯍꯦꯟꯅ ꯐꯩꯌꯦꯕ ꯑꯩꯗꯤ ꯊꯕꯛ ꯇꯧꯕꯗ ꯅꯣꯡ ꯇꯥꯔꯗꯤ ꯏꯪꯕꯒꯤ ꯑꯗꯨꯝ ꯇꯜꯂꯦ ꯇꯨꯝꯅꯤꯡꯉꯛꯑꯦ ꯑꯁꯤ
ꯑꯁ
ꯎꯇꯤꯁꯨ ꯁꯥꯥꯁꯟ꯭ꯔꯦ ꯑꯩꯗꯣ ꯑꯗꯨꯗꯨꯒꯤ ꯑꯩꯗꯣ ꯁꯨꯝ ꯃꯣꯟꯗꯔꯛꯑꯦꯕ ꯅꯣꯡ ꯇꯥꯕꯩ ꯇ
ꯅꯪꯁꯦ ꯌꯥꯝ ꯃꯣꯗꯒꯟꯕ ꯃꯤꯔꯣ ꯃꯣꯗꯒꯟꯕ
ꯇꯨꯝꯕꯗ ꯇꯨꯝꯕꯗ ꯂꯣꯏꯔꯦ ꯑꯩ ꯑꯁ ꯈꯪꯗꯦꯗ ꯃꯥꯏꯒꯁꯦ ꯐꯨ ꯀꯥꯝ ꯀꯥꯝꯃꯦ ꯍꯧꯖꯤꯛ ꯑ ꯃꯥꯏꯁꯨ ꯌꯥꯝ ꯅꯣꯏꯈ꯭ꯔꯦꯗ ꯑꯩꯗꯣ ꯈꯪꯗꯦꯗ ꯑꯁ
ꯅꯪꯗꯤ ꯑꯣꯄꯔꯦꯁꯟ ꯇꯧꯕꯗꯤ ꯀꯔꯝ ꯀꯥꯟ ꯇꯧꯗꯣꯢꯕ
ꯇꯧꯔꯅꯤ ꯍꯟꯗꯛ ꯃꯟꯗꯦ ꯅꯠꯇ꯭ꯔꯒꯅ ꯃꯊꯪꯗ ꯇꯧꯒꯅꯤ
ꯁꯤ ꯉꯁꯤ ꯍꯥꯏꯗꯤ ꯑꯅꯥꯕꯤꯒ ꯋꯥꯔꯤꯁꯤꯅ ꯂꯩꯔꯝꯃꯅꯦ ꯑꯩꯁꯦ
ꯅꯥꯗꯦꯗ ꯑꯩ ꯅꯥꯕ ꯁꯪꯗꯦ
ꯌꯥꯝ ꯀꯨꯏꯗ꯭ꯔꯦꯅꯦ
ꯑꯗꯨ ꯈꯪꯗꯦꯗ ꯃꯇꯝꯗꯤ ꯂꯦꯞꯇ꯭ꯔꯤꯌꯦ ꯑꯗꯨ ꯁꯤꯗ ꯑꯗꯨꯒꯨꯝꯕꯩ ꯋꯥꯔꯤ ꯁꯥꯟꯅꯕ ꯌꯥꯗꯒꯨꯝ ꯇꯧꯕꯅꯦ ꯁꯥꯔꯣꯏꯁꯦ
ꯀꯝ ꯇꯧꯔꯣꯏꯗ ꯍꯦꯛ ꯄꯔꯁꯅꯦ ꯌꯥꯝ ꯅꯥꯕꯅꯦ
ꯎꯝ ꯍꯣꯏ ꯀꯩꯒꯤꯅꯣꯕ ꯅꯪꯅ ꯀ꯭ꯂꯥꯁ ꯌꯥꯎꯗ꯭ꯔꯤꯗꯨꯕꯨꯅ
ꯀ꯭ꯂꯥꯁ ꯍꯧꯖꯤꯛꯇꯤ ꯀ꯭ꯂꯥꯁ ꯇꯧꯗ꯭ꯔꯦ ꯑꯣꯖꯥ ꯐꯥꯎ ꯂꯩꯇ꯭ꯔꯦ ꯀꯥꯏꯗꯩꯅꯣ ꯑꯦꯛꯖꯥꯝ ꯊꯥꯏ ꯍꯥꯏꯔꯒ ꯑꯇꯣꯞꯄ ꯖꯨꯅꯤꯌꯔꯁꯤꯡꯗꯤ
ꯐꯨꯔꯤꯠ ꯑꯝꯇꯥ ꯐꯨꯔꯤꯠꯁꯦ ꯑꯝꯇꯥ
ꯀꯩꯒꯤꯅꯣꯃꯤ ꯅꯪꯕꯨ ꯀꯅꯥ ꯀꯅꯥ ꯂꯩꯒꯦ
ꯍꯧꯖꯤꯛꯇꯤ ꯏꯊꯟꯇ ꯂꯩꯌꯦ ꯂꯥꯡꯕ꯭ꯔꯣ
ꯂꯥꯡꯗꯦꯗ ꯁꯨꯝ ꯍꯪꯕꯅꯦ ꯅꯪ ꯃꯤ ꯂꯩꯕ꯭ꯔꯥꯅ
ꯍꯧꯖꯤꯛ ꯑꯩ ꯃꯈꯥꯗ ꯂꯩꯕ ꯃꯊꯛꯇ ꯏꯃꯥꯟꯅꯕꯤ ꯂꯩꯍꯧꯋꯦ
ꯑꯣ ꯑꯣ
ꯎꯝ
ꯅꯍꯥꯟ ꯅꯪꯒꯤ ꯅꯨꯄꯥꯅ ꯀꯩꯝꯇ ꯍꯥꯏꯔꯛꯇ꯭ꯔꯕꯣ ꯑꯩꯒ ꯋꯥꯔꯤ ꯁꯥꯟꯅꯅꯤ ꯍꯥꯏꯕꯗꯣ
ꯏꯃꯥꯟꯅꯕꯤꯗꯨꯔꯣ
ꯅꯠꯇꯦ ꯅꯪꯒꯤ ꯅꯨꯄꯥꯅ ꯀꯔꯤꯝꯇ ꯍꯥꯏꯔꯛꯇꯕ꯭ꯔꯣ ꯍꯥꯏꯕ
ꯑꯣ ꯑꯣ ꯑꯣ ꯍꯥꯏꯌꯦ ꯁꯥꯎꯈ꯭ꯔꯕꯅꯦ ꯑꯗꯨꯁꯨ ꯀꯩꯝ ꯀꯥꯏꯗꯦꯗ ꯃꯥ ꯅꯪꯒꯤꯗꯃꯛ ꯁꯥꯎꯕ ꯅꯠꯇꯦ ꯑꯃꯨꯛꯀ ꯑꯩꯁꯦ ꯑꯗꯨ ꯅꯨꯃꯤꯠꯇ ꯑꯃꯨꯛꯀ ꯅꯨꯡꯗꯥꯡ ꯋꯥꯏꯔꯝꯁꯦ ꯑ ꯈꯔ ꯌꯨꯝꯗ ꯀꯩꯅꯣꯝ ꯊꯣꯛꯄꯒꯤꯀꯣ ꯑ ꯋꯥ ꯉꯥꯡꯅꯕ ꯑꯗꯨꯒꯤ ꯃꯥꯏ ꯀꯣꯜꯗꯣ ꯑꯩꯅ ꯀꯛꯊꯠꯄꯤꯕ ꯑꯗꯨꯒꯤ ꯑꯅꯤꯔꯛ ꯑꯍꯨꯝꯂꯛ ꯀꯛꯊꯠꯄꯤꯕꯒꯤ ꯁꯥꯎꯔꯒ ꯂꯩꯈ꯭ꯔꯦ ꯑꯗꯣ ꯑꯩ ꯍꯌꯦꯡ ꯍꯧꯖꯤꯛꯐꯥꯎ ꯁꯥꯎꯕꯅꯤꯗ ꯑꯩꯕꯨ ꯁꯥꯎꯅꯤꯡ ꯁꯥꯎꯖꯅꯣ ꯄꯨꯟꯅꯍꯦꯛ ꯇꯧꯔꯩꯅꯨ ꯃꯦꯁꯦꯁꯇ ꯀꯣꯜ ꯀꯣꯜꯗꯗꯤ ꯑꯩ ꯈꯪꯗ꯭ꯔꯦꯀꯣ ꯁꯨꯉꯝ ꯉꯝꯃꯔꯣꯢꯕ ꯃꯦꯁꯦꯁꯇ ꯑꯩꯅ ꯑꯃꯔꯛꯇꯤ ꯁꯥꯎꯅꯨꯀꯣ ꯊꯥꯈꯤꯕꯅꯦꯕ ꯑꯗꯨꯗꯒꯤ ꯀꯩꯝ ꯍꯥꯏꯗꯦ
ꯍꯎꯝ
ꯊꯦꯡꯅ ꯀꯣꯜꯒꯨꯝꯕ ꯁꯥꯟꯅꯗ ꯁꯥꯎꯅꯨꯀꯣꯒ ꯍꯥꯏꯕꯗꯣ
ꯎꯝ ꯀꯩꯗꯧꯕ ꯅꯣꯛꯅꯤꯡꯉꯦ ꯑꯣ ꯑꯣ
ꯃꯦꯁꯦꯁꯇꯗꯤ ꯁꯥꯎꯅꯨꯀꯣꯅ ꯊꯥꯒꯤꯕꯅꯦ
ꯑꯣ ꯑꯣ
ꯈꯪꯗꯦ ꯃꯥ ꯑꯦꯛꯁꯦꯞ ꯇꯧꯗꯕ ꯃꯥꯜꯂꯦ ꯑꯩꯁꯨ ꯇꯧꯔꯛꯀꯦꯀꯣ ꯅꯪꯅ ꯇꯧꯕꯗꯣ ꯍꯥꯏꯔꯛꯑꯦ
ꯑꯣ ꯑꯣ
ꯌꯥꯝ ꯆꯦꯂꯦꯟꯁꯂꯣ ꯍꯥꯏꯌꯦ ꯑꯗꯨꯒ ꯀꯩꯅꯣ ꯁꯨꯃꯥꯏ ꯇꯩꯗꯣ ꯃꯤꯅ ꯅꯨꯡꯉꯥꯏ ꯅꯨꯡꯉꯥꯏꯔꯣꯏ ꯀꯩꯏꯝ ꯈꯟꯗꯦ ꯑꯗꯨꯗꯨꯅ ꯅꯪ ꯑꯩꯒꯤ ꯋꯥꯔꯤ ꯈꯪꯗꯅ ꯄꯪꯉꯥꯡ ꯉꯥꯡꯉꯛꯀꯅꯣꯒ ꯍꯥꯏꯖꯟꯕꯁꯦ
ꯉꯥꯡꯕ ꯌꯥꯝ ꯍꯩꯔꯦꯅꯦ ꯅꯪ ꯑꯗꯨꯗꯤ
ꯑꯩ ꯍꯟꯇꯛ ꯈꯔ ꯅꯝꯊꯥꯛ ꯇꯧꯋꯦꯕ
ꯅꯝꯊꯥꯛꯀꯤ ꯃꯤꯔꯣ
ꯍꯥꯏꯗꯤ ꯍꯥꯟꯅ ꯁꯨꯝ ꯋꯥꯔꯤ ꯁꯅꯔꯃꯤꯅ ꯊꯥꯔꯛꯄ ꯍꯥꯏꯇꯥꯔꯦ ꯃꯥꯅꯀꯣ ꯑꯩ ꯑꯩꯅ ꯌꯨꯝ ꯋꯥꯔꯤ ꯁꯥꯟꯅꯩ ꯍꯥꯏꯔꯁꯨ ꯃꯥ ꯈꯔ ꯆꯤꯡꯅꯕ ꯂꯩꯌꯦꯕ
ꯍꯨꯝ
ꯅꯤꯇꯥꯁꯣꯔꯤ ꯅꯣꯏꯕꯥꯅꯤꯁꯤ ꯀꯩ
ꯎꯝ
ꯅꯕꯥꯅꯤ ꯁꯥꯟꯅꯕꯁꯦ ꯄꯨꯡ ꯀꯌꯥ ꯇ ꯁꯥꯟꯅꯕ꯭ꯔꯥ ꯅꯣꯡꯃꯒꯤ ꯍꯥꯏꯌꯦ
ꯍꯥꯥ
ꯑꯩ ꯏꯕꯥꯅꯤꯗꯤ ꯋꯥꯔꯤ ꯗꯨꯝ ꯊꯣꯛꯑꯦ ꯐꯤ ꯁꯥ ꯁꯥꯅ ꯑꯗꯨꯝ ꯋꯥꯔꯤ ꯁꯟꯅꯩꯌꯦ ꯏꯕꯥꯅꯤꯗꯤ ꯑꯗꯨꯒ ꯏꯃꯥꯟꯅꯕꯤ ꯑꯃ ꯃꯁꯝ ꯈꯣꯏꯕꯤꯗꯁꯨ ꯑꯩ ꯁꯥꯟꯅꯩ ꯍꯥꯏꯕꯅꯦꯕ ꯃꯕꯥꯅꯤꯁꯦ ꯅꯪꯒ ꯋꯥꯔꯤ ꯀꯌꯥꯃꯨꯛ ꯁꯟꯅꯕ꯭ꯔꯣ ꯅꯣꯡꯃꯒꯤ ꯍꯥꯏꯌꯦ
ꯎꯝ
ꯑꯦ ꯑꯩꯒꯤ ꯉꯔꯥꯡ ꯃꯪꯗꯀꯣ
ꯑꯥ
ꯑꯩ ꯉꯔꯥꯡ ꯃꯡꯗ ꯑꯦꯁꯦꯝꯕ꯭ꯂꯤ ꯂꯦꯞꯄꯦ ꯑꯩꯈꯣꯏꯗꯣ ꯈꯪꯕ꯭ꯔꯥ
ꯀꯩꯅꯣ ꯅꯪꯗꯤ ꯁ꯭ꯀꯨꯜ ꯇꯝꯃꯤ ꯀꯥꯟꯒꯤ ꯃꯪ ꯑꯗꯨꯝ ꯃꯪꯉ ꯂꯩꯔꯕꯣ
ꯑꯗꯨꯝ ꯃꯪꯉꯦ ꯑꯩ ꯀꯩꯔꯥ ꯈꯪꯗꯦꯕ
ꯑꯗꯨꯝ ꯅꯤꯡꯁꯤꯡꯕꯒꯤ ꯑꯣꯏꯔꯝꯅꯤ ꯑꯗꯨꯗꯤ ꯅꯪ ꯑꯗꯨꯝ ꯈꯜꯂꯒ ꯂꯩꯕꯒꯤ
ꯑ ꯑꯗꯨ ꯇꯥꯎ ꯍꯥꯏꯕ ꯑꯗꯨꯒ ꯑꯦꯁꯦꯝꯕ꯭ꯂꯤ ꯂꯦꯞꯄꯦꯕꯀꯣ ꯑꯗꯨꯒ ꯅꯪꯒ ꯑꯩꯒꯁꯦ ꯃꯃꯥꯡ ꯊꯪꯕꯗꯣ ꯑꯩꯅ ꯅꯪ ꯊꯪꯉꯣ ꯊꯪꯉꯣꯅ
ꯈꯪꯉꯦ ꯑꯗꯨꯗꯣ
ꯑꯗꯨꯒ ꯅꯪꯅꯅꯦ ꯈꯪꯕ꯭ꯔ ꯅꯪꯅꯦ ꯌꯥꯝ ꯂꯦꯞ ꯆꯅꯤꯡꯗꯕ ꯈꯪꯕ꯭ꯔ
ꯎꯝ
ꯑꯩꯉꯣꯟꯗ ꯂꯦꯞꯄꯨ ꯂꯦꯞꯄꯨ ꯍꯥꯏꯕ ꯑꯩ ꯁꯨꯡ ꯂꯦꯞ ꯂꯦꯞꯄꯔꯣꯏ ꯍꯥꯏꯕ ꯑꯗꯨꯒꯤ ꯂꯥꯁꯇ ꯑꯩꯁꯨ ꯉꯥꯏꯇꯕꯩ ꯂꯦꯞꯈ꯭ꯔꯦ ꯈꯪꯕ꯭ꯔꯀꯣ
ꯎꯝ
ꯑꯗꯨꯒ ꯑꯦꯁꯦꯝꯕ꯭ꯂꯤ ꯂꯦꯞꯄꯗꯣ ꯅꯨꯄꯥꯔꯣꯝ ꯂꯦꯞꯐꯝꯗꯨꯒ ꯅꯨꯄꯤꯔꯣꯝ ꯂꯦꯞꯐꯝꯗꯨꯒ ꯆꯦꯟꯖ ꯇꯧꯅꯤ ꯍꯥꯏꯔꯛ ꯄ ꯑꯗꯨꯒꯤ ꯆꯦꯟꯖ ꯇꯧꯔꯦ ꯑꯗꯨ ꯀꯥꯟꯗ ꯅꯪꯗꯤ ꯃꯃꯥꯡ ꯊꯪꯈ꯭ꯔꯦꯕ ꯈꯪꯕ꯭ꯔꯥ
ꯎꯝ
ꯑꯗꯣ ꯑꯩꯁꯦ ꯁ꯭ꯀꯨꯜ ꯌꯨꯅꯤꯐꯣꯔꯝ ꯁꯦꯠꯇꯦꯕ ꯑꯗꯨꯒꯤ ꯁꯥꯔ ꯑꯃ ꯑꯩꯈꯣꯏꯒꯤ ꯃꯀꯣꯛꯇꯣ
ꯎꯝ
ꯄ꯭ꯔꯤꯟꯁꯤꯄꯥꯜꯗꯣ ꯑꯗꯨꯅ ꯑꯩꯕꯨ ꯀꯧꯈꯠ ꯂꯦ ꯑꯗꯨꯒ ꯅꯪꯒꯤ ꯗ꯭ꯔꯦꯁꯁꯦ ꯀꯩꯒꯤꯅꯣ ꯈꯣꯠꯄꯅꯣ ꯍꯥꯏꯔꯦ ꯑꯗꯨꯒ ꯃꯤꯡ ꯍꯪꯉꯦ ꯑꯗꯨꯒ ꯅꯪ ꯆꯠ ꯊꯥꯒꯤ ꯄꯩꯁꯥ ꯊꯤꯗꯦ ꯁ꯭ꯀꯨꯜꯒꯤ ꯑꯗꯨꯒꯤ ꯅꯪꯒꯤ ꯇꯥꯏꯌꯦ ꯈꯣꯠꯂꯦ ꯀꯥꯏꯅ ꯄꯪꯉꯥꯡ ꯉꯥꯡꯉꯛꯑꯦ ꯈꯪꯕ꯭ꯔꯥ
ꯎꯝ
ꯑꯩꯁꯦ ꯏꯀꯥꯏꯗꯅ ꯅꯣꯏ ꯃꯃꯥꯡꯗ ꯑꯩꯒꯤ ꯅꯨꯄꯥꯁꯨ ꯑꯦꯁꯦꯝꯕ꯭ꯂꯤ ꯂꯦꯞꯄ ꯌꯥꯎꯋꯦꯕ
ꯑꯣ ꯎꯔꯝꯕ꯭ꯔꯣ ꯃꯥꯁꯨ
ꯍꯣꯏ ꯎꯔꯝꯃꯦꯕ ꯑꯗꯨꯒꯤꯅꯦ ꯅꯣꯛꯅꯤꯡ ꯑꯌꯥꯝꯕ ꯎꯏꯌꯦ ꯅꯪꯒꯤ ꯅꯅꯥꯎꯅꯨꯄꯥ ꯎꯏꯌꯦ ꯗꯨꯒ ꯏꯕꯥꯅꯤꯗꯤ ꯐꯖꯅ ꯎꯏꯌꯦꯀꯣ ꯑꯩ ꯈꯪꯉꯦ
ꯎꯝ
ꯑꯇꯣꯞꯄꯗꯤ ꯅꯨꯄꯥ ꯎꯏꯌꯦ ꯑꯌꯥꯝꯕꯅ ꯅꯨꯄꯤ ꯄꯥꯛ ꯎꯗꯦ
ꯏꯕꯥꯅꯤ ꯑꯗꯨꯝ ꯏꯟꯅꯕꯗꯣ ꯀ꯭ꯂꯥꯁ ꯑꯗꯨꯝ ꯅꯥꯏꯟꯗꯩꯔꯣ ꯏꯕꯥꯅꯤ ꯁꯦꯛꯁꯟ ꯇꯥꯃꯤꯟꯅꯔꯛꯇꯦꯀꯣ ꯑꯗꯨꯗꯨꯒꯤ
ꯈꯪꯗꯦ
ꯁꯦꯁꯟ ꯇꯥꯃꯤꯟꯅꯗ꯭ꯔꯁꯨ ꯑꯦꯁꯦꯝꯕ꯭ꯂꯤꯗ ꯑꯗꯨꯝ ꯂꯦꯝꯃꯤꯟꯅꯕꯗꫭ ꯏꯕꯥꯅꯤꯁꯨꯀꯣ ꯅꯤꯡꯁꯤꯡꯉꯤꯕ꯭ꯔꯣ ꯑꯩꯅ
ꯑꯁꯦꯡꯕꯗꯤ ꯅꯪꯅ ꯍꯦꯜꯂꯝꯃꯕꯅꯦꯀꯣ ꯋꯥꯡꯕꯁꯦ
ꯑ ꯑꯩꯅ ꯀ꯭ꯂꯥꯁ ꯐꯣꯔ ꯀꯥꯔꯤ ꯀꯥꯟꯗ ꯅꯨꯄꯥꯒꯤ ꯈꯣꯡꯉꯨꯞ ꯇꯣꯡꯕꯒꯤ ꯑꯩꯗꯣ ꯑꯦꯁꯦꯝꯕ꯭ꯂꯤꯗ ꯃꯃꯥꯡ ꯂꯦꯞꯄꯗꯣ ꯏꯀꯥꯏꯕꯒꯤ ꯑꯩꯗꯤ ꯌꯥꯝ ꯈꯪꯗꯦꯗ ꯅꫭꯛꯅꯤꯡꯉꯦ ꯅꯪ ꯅꯤꯡꯁꯤꯡꯕ꯭ꯔꯣ ꯑ
ꯀ꯭ꯂꯥꯁ ꯐꯣꯔꯗꯗꯤ ꯑꯩ ꯈꯪꯗꯦ
ꯑꯗꯨꯝ ꯎꯝ ꯊꯪꯗꯤ ꯊꯪꯅꯔꯛꯈ꯭ꯔꯕꯅꯦ
ꯃꯔꯩ ꯃꯔꯥ ꯇꯧꯔ ꯇꯧꯔꯒ ꯏꯕꯥꯅꯤꯗꯤꯀꯣ
ꯍꯣꯏ ꯀ꯭ꯂꯥꯁ ꯅꯥꯏꯟ ꯇꯦꯟ ꯑꯗꯥꯏꯗ ꯑꫭꯏꯔ ꯃꯥꯜꯂꯦ ꯑꯗꯨꯝ ꯑꯦꯁꯦꯝꯕ꯭ꯂꯤ ꯆꯪꯃꯤꯟꯅꯔꯛꯄꯗꯣ ꯅꯤꯡꯁꯤꯡ
ꯅꯨꯡꯁꯤꯌꯦꯗ ꯅꯨꯄꯤ ꯍꯥꯟꯅꯒ ꯆꯠꯄꯒ ꯐꯅꯦꯛ ꯁꯦꯠꯍꯧꯕꯗꯣ ꯐꯅꯦꯛ ꯁꯦꯠꯍꯧꯕꯗꯣ
ꯀꯅꯥꯅꯣ ꯐꯅꯦꯛ ꯁꯦꯠꯂꯧꯕ ꯗꯤ
ꯑꯩꯈꯣꯏꯗꯣ ꯀ꯭ꯂꯥꯁ ꯅꯥꯏꯟ ꯇꯦꯟꯒꯤꯗ ꯑꯦꯁꯦꯝꯕ꯭ꯂꯤ ꯍꯦꯛ ꯂꯥꯛꯑꯒ ꯅꯨꯄꯥ ꯆꯪꯉꯛꯇ꯭ꯔꯤ ꯀꯥꯟꯗ ꯐꯅꯦꯛ ꯐꯠ ꯐꯠ ꯁꯦꯠꯍꯧꯕ ꯇꯧꯕꯗꯣ ꯃꯇꯝ ꯑꯗꫭ ꯐꯅꯦꯛ ꯁꯦꯠꯄꯗ ꯀꯌꯥꯃꯨꯛ ꯈꯪꯗꯦ ꯏꯀꯥꯏꯖꯕ꯭ꯔꯥ ꯍꯥꯏ
ꯈꯪꯗꯦ ꯑꯗꯨ ꯑꯩꯅ ꯍꯦꯛ ꯑꯃꯨꯛ ꯅꯥꯏꯟ ꯑꯩꯈꯣꯏ ꯍꯥꯏ ꯁ꯭ꯀꯨꯜ ꯑꯣꯏꯔꯀꯥꯟꯗ ꯑꯃꯨꯛ ꯏꯂꯚꯦꯟ ꯇꯨꯋꯦꯜꯕ ꯇꯝꯃꯛꯄꯩꯗꯣ
ꯎꯝ
ꯑꯗꯨꯝ ꯀꯥꯟꯗ ꯐꯅꯦꯛ ꯁꯦꯠꯄꯗ ꯑꯁ ꯑꯩ ꯀꯌꯥꯝ ꯐ꯭ꯔꯤ ꯑꯣꯏ ꯍꯥꯏꯗꯤ ꯅꯨꯄꯥ ꯑꯝꯇ ꯌꯥꯎꯗꯕꯒꯤꯅꯦ ꯑꯗꯨꯝ ꯌꯥꯝ ꯅꯨꯡꯉꯥꯏꯕꯗꯣ ꯅꯨꯄꯤ ꯉꯥꯛꯇꯅꯤꯅ
ꯎꯝ
ꯑꯁ ꯑꯩ ꯑꯗꯨꯗ ꯐ꯭ꯔꯤ ꯈꯨꯑꯣꯏ ꯑꯃꯅꯦ ꯍꯥꯟꯅ ꯍꯥꯟꯅ ꯅꯥꯏꯟ ꯇꯦꯟꯗꯗꯤ ꯅꯨꯄꯥꯉꯩ ꯑꯗꯨꯝ ꯑꯗꯨꯝ ꯇꯟꯅꯩꯗꯅꯀꯣ ꯑꯗꯨꯗꯒꯤ
ꯅꯪ ꯑꯁꯤ ꯂꯣꯏꯕꯒ ꯇꯧꯔꯛꯑꯣꯀꯣ
ꯇꯧꯔꯛꯀꯦ ꯇꯧꯔꯛꯀꯦ
ꯅꯪꯒꯤ ꯊꯕꯛ ꯀꯌꯥꯝ ꯂꯩꯕ꯭ꯔꯥ
ꯑꯩꯗꯤ ꯑꯗꯨꯝ ꯐꯤ ꯁꯥꯕ ꯈꯛꯇꯪꯅꯤꯗ ꯊꯕꯛ
ꯊꯕꯛ ꯍꯥꯏꯗꯤ ꯊꯕꯛ ꯊꯕꯛ ꯂꯦꯝꯍꯧꯔꯤꯕ ꯊꯕꯛ ꯁꯤꯒꯤ ꯊꯕꯛ
ꯑꯣ ꯎꯝ ꯌꯥꯝ ꯇꯔꯥꯃꯥꯊꯣꯏꯃꯨꯛ
ꯌꯥꯝ ꯂꯣꯏꯌꯦꯀꯣ ꯅꯪ ꯉꯔꯥꯡ ꯀꯌꯥ ꯂꯣꯏꯕ꯭ꯔꯣ
ꯀꯥꯏꯗꯩꯅꯣꯗ ꯇꯧꯗꯤ ꯇꯧꯅꯗꯦꯗ ꯑꯗꯨ ꯑꯣꯏꯔꯒꯁꯨ ꯑꯗꯨꯝ ꯆꯠꯈꯤꯕꯗꯣ ꯃꯥꯡꯑꯒ ꯑꯗꯨ ꯃꯥꯥꯡꯉꯦ ꯃꯌꯥꯝ ꯑꯃ
ꯑꯦꯁꯇ
ꯎꯝ
ꯑꯩꯒꯤꯁꯨꯅꯦ
ꯅꯪꯒꯤꯅ ꯁꯤꯅꯣꯅꯤꯗꯅ ꯑꯩꯒꯤꯅ ꯁꯤꯅꯣ ꯅꯠꯇꯕꯤꯗ ꯈꯤꯇꯪ ꯑꯣꯏꯅ ꯇꯧꯕ
ꯑꯗꯨꯅꯦꯅꯦ ꯐꯥꯖꯔꯣꯛ ꯈꯤꯇꯪ ꯇꯧꯔꯛꯑꯗꯤ ꯑꯩꯗꯤ ꯁꯤꯉꯣꯅꯦ
ꯑꯁ ꯀꯥꯏꯗꯣꯏꯅꯣꯗ ꯁꯦꯀꯦꯟ ꯈꯛꯇꯪꯅꯦ ꯁꯤ ꯀꯦꯟꯗꯨꯕꯨ ꯐꯕ꯭ꯔꯗ
ꯌꯥꯅꯁꯦ ꯑꯗꯨꯣꯏꯅꯦ ꯄꯥꯗꫭꯏꯅꯦ ꯑꯁꯤ ꯂꫭꯏꯕꯒ